ꯇ
ꯇꯥꯏꯌꯦ ꯅꯨꯡꯉꯥꯏꯔꯤꯕ꯭ꯔꯣ
ꯅꯨꯡꯉꯥꯏꯔꯤꯌꯦ ꯅꯨꯡꯉꯥꯏꯔꯤꯌꯦ
ꯀꯔꯤ ꯌꯦꯟꯁꯥꯡ ꯆꯥꯕ꯭ꯔꯣ ꯉꯁꯤꯗꯤ
ꯕꯤꯟꯁꯒ ꯀꯣꯕꯤ
ꯅꯪꯒꯤ ꯑꯟꯇꯤ ꯂꯩꯇ꯭ꯔꯣ ꯑꯩꯈꯣꯏꯁꯨ ꯕꯣꯏꯦꯜ ꯒ ꯐ꯭ꯔꯥꯏꯠ ꯆꯥꯏ ꯑꯟꯇꯤ ꯂꯩꯥꯏꯇꯦ
ꯍꯣꯏ
ꯑꯡꯀꯜꯒ ꯅꯕꯥꯅꯤ ꯈꯛꯇ
ꯍꯣꯏ
ꯅꯥꯍꯥꯥꯟ ꯊꯣꯡꯕ ꯀꯦ
ꯑ ꯑꯩꯅ ꯊꯣꯡꯉꯦ
ꯊꯨꯝꯕ ꯊꯕꯛꯒꯨꯝꯕ ꯇꯧꯕꯒꯨꯝꯕꯗꯣ ꯑꯩꯅ ꯑꯃꯔꯛꯃꯗ ꯊꯣꯡꯉꯦ ꯑꯩꯅ ꯑꯃꯔꯛ ꯃꯗ ꯊꯣꯉꯦ ꯊꯣꯡꯉꯦꯀꯣ ꯑꯗꯨꯒ ꯍꯦꯜꯄꯔ ꯑꯃꯅ ꯑꯃꯨꯛ ꯊꯣꯡꯉꯦ
ꯍꯦꯜꯄꯔ
ꯎꯝ
ꯍꯦꯜꯄꯔ ꯂꯩꯕ꯭ꯔꯣ
ꯍꯦꯜꯄꯔ ꯑꯗꯨ
ꯑꯥꯔꯃꯤ ꯍꯦꯜꯄꯔ ꯂꯩꯅ ꯒꯤ
ꯁ꯭ꯇꯥꯔ ꯀꯌꯥꯔꯥ ꯅꯪꯒꯤ ꯑꯪꯀꯜꯗꯣ
ꯑꯁꯣꯛ ꯑꯃꯒ ꯁ꯭ꯇꯥꯔ ꯑꯅꯤ
ꯆꯥꯎ ꯋꯦꯍꯦ ꯑꯗꯨꯗꯤ
ꯍꯥꯥ
ꯗꯤꯖꯤ ꯄꯤ ꯌꯧꯈ꯭ꯔꯕ꯭ꯔꯥ
ꯀꯔꯅꯜ ꯂꯦꯐꯇꯤꯅꯦꯟ ꯀꯔꯅꯜ
ꯑꯣ
ꯁꯤ ꯑꯣ ꯗꯤ ꯅꯠꯇꯦ ꯑꯗꯨ ꯀꯔꯅꯜ ꯒꯤ
ꯑꯗꯨ ꯅꯪ ꯗꯤ ꯑꯔꯃꯤ ꯔꯥ
ꯑꯁꯤ ꯃꯅꯤꯄꯨꯔꯒꯤ ꯑꯥꯔꯃꯤꯅꯤ ꯈꯪꯕꯗ ꯏꯟꯗꯤꯌꯥꯟꯒꯤꯅꯦꯀꯣ
ꯍꯥ
ꯑꯁꯤꯗꯤ ꯑꯩ ꯆꯃ ꯇ ꯊꯥꯔ ꯍꯥꯞꯄꯒꯤ ꯆꯪꯝꯕ ꯌꯥꯏ ꯃꯗꯤ ꯑꯗꯨꯝ ꯃ ꯒꯤ ꯊꯕꯛꯒꯨꯝꯅ ꯆꯪꯃꯨ ꯌꯥꯗꯦ
ꯎꯝ ꯪ꯭ꯔꯦꯗ ꯑꯟꯇꯤꯅꯣ ꯃꯣꯏꯅ ꯀꯗꯥ ꯆꯠꯈ꯭ꯔꯕ꯭ꯔꯥ
ꯌꯨꯡꯗ ꯗ꯭ꯌꯨꯇꯤ ꯇꯧꯕ
ꯍꯥ
ꯗ ꯗ꯭ꯌꯨꯇꯤ ꯊ
ꯑꯁꯅꯄꯁꯤꯤꯗ
ꯑꯣꯏꯅꯝꯗ
ꯑꯗꯨꯨꯝ ꯃꯆꯥꯁꯤꯡꯗꯤ
ꯖꯤꯗ
ꯅꯣꯏꯒꯤ ꯏꯃꯥꯒꯥꯛ
ꯎꯝ
ꯃꯣꯏꯒꯤ ꯏꯃꯥꯒ
ꯍꯣꯏ
ꯑꯣꯁ ꯐꯔꯅꯦ
ꯑꯁꯤ ꯁꯤꯗ ꯏꯕꯤ ꯇꯅꯤꯕ꯭ꯔꯥ ꯆꯥ ꯂꯩꯗ ꯑꯃꯜ ꯂꯒꯦ ꯇꯔꯦꯏꯅꯦ
ꯑꯣ ꯅꯨꯡꯉꯥꯏꯗꯒꯦ
ꯑꯩꯈꯣꯏꯒꯤ ꯍꯦꯜꯄꯔꯁꯤ ꯂꯩꯕꯗꯣ ꯍꯤꯈꯣꯏꯅꯦꯕ
ꯀꯔꯤ
ꯌꯥꯌꯥꯄꯔꯨ ꯀꯨꯀꯤ ꯍꯅꯤ ꯀꯨꯀꯤꯌꯦ
ꯇꯃꯥꯏꯅ
ꯑꯗꯨꯗ ꯁꯦꯄꯒꯅꯤꯅꯗꯣ ꯍꯦ ꯄꯣ ꯑꯍꯨꯝ ꯑꯍꯨꯝ ꯑꯃ ꯂꯩꯔꯒ
ꯑꯣꯥ
ꯑ ꯃꯦꯟꯗꯨ ꯑꯩꯈꯣꯏꯒꯤ ꯑꯩꯈꯣꯏꯅ ꯊꯕꯛ ꯊꯄ ꯑꯗꯨꯅ ꯀꯨꯀꯤꯅꯦꯕ ꯃꯤꯅꯤ ꯍ ꯄꯗꯨꯨꯅ ꯑꯗꯨꯗ ꯑꯁ ꯁꯣꯔꯤ ꯆꯕ ꯅꯨꯡꯉꯥꯏ ꯇꯧꯕꯗ ꯍꯟꯗꯤ ꯈꯟꯗꯦ ꯥꯟꯅ ꯈꯦꯅꯤꯅꯗ ꯣꯏꯒ ꯃꯈ ꯍꯩ ꯂꯥꯟ ꯂꯩ ꯄꯅꯤ ꯅ
ꯑ
ꯍꯣꯏ ꯁꯥꯎꯅꯤꯡꯉꯥꯏꯗꯤꯦ
ꯁꯥꯗꯤ ꯁꯥꯕ꯭ꯔꯥ
ꯁꯥꯗꯦꯗ ꯅ ꯍꯗꯤꯌꯥ ꯐꯅꯤ ꯑꯣꯏꯕ ꯃꯔꯨꯝ ꯈꯣꯏꯒꯨꯝꯅ ꯂꯩꯕꯅ ꯅꯍꯥꯟꯗꯤꯀꯣ ꯍꯧꯖꯤꯛꯇꯗꯤ ꯀꯝꯐꯣꯔꯇꯦꯕꯜ ꯅꯠꯇꯦ ꯁꯥꯗꯤ ꯁꯥꯏ ꯑꯗꯨꯕꯨ ꯎ ꯍ
ꯑ
ꯎꯝ
ꯑꯩ ꯀꯌꯥꯒꯨꯝꯕ ꯁꯨꯔꯒꯦ
ꯇꯦ
ꯇꯥꯄ꯭ꯔꯣ
ꯄꯥꯏ ꯊꯦ ꯇꯃꯦ
ꯆꯍꯤ ꯀꯌꯥꯒꯨꯝꯕ ꯁꯨꯈ꯭ꯔꯕꯕ
ꯀ ꯇꯧꯕ
ꯃꯣꯏꯒꯤ ꯀꯨꯀꯤꯒꯤ ꯅꯨꯄꯥꯗꯣ
ꯃꯗꯤ ꯆ ꯐ ꯏ ꯐꯣꯔ ꯀꯦ ꯏ ꯐꯣꯔ ꯅꯣꯕꯕꯔꯗ
ꯆꯍꯤ ꯀꯌꯥꯒꯨꯝꯕ ꯁꯨꯔꯒꯦ ꯍꯥꯏꯔꯔꯕ ꯀꯗꯤ ꯊꯕꯛ ꯇꯧꯕꯒꯤ
ꯀꯔꯤ ꯐꯣꯔꯇꯤ ꯐꯣꯔꯇꯤ ꯐꯥꯏꯚꯨ ꯍꯅꯦ
ꯃꯥꯁꯨ ꯃꯦꯔꯤꯠꯂꯣ
ꯃꯤꯔꯅꯤꯡꯦ ꯃ ꯆꯃꯤꯁꯨꯁꯨ ꯃ
ꯑꯣ ꯃꯣꯏ ꯐꯦꯃꯤꯂ ꯀꯨꯀꯤꯔꯣ
ꯑꯣꯏꯅ ꯑꯗꯨ
ꯃꯣꯏꯗ ꯑꯗꯨꯇꯔꯤ ꯄꯣꯁꯇ ꯇꯥꯔꯔꯦꯕ
ꯑꯗꯨ ꯅꯍꯥꯟ ꯏꯔꯥꯟ ꯊꯣꯛꯄꯗꯣ ꯑꯗꯨꯒꯤ ꯆꯥꯛꯆꯔꯦꯕ ꯃꯣꯏ ꯅꯍꯥꯟ ꯏꯔꯥꯡ ꯊꯣꯛ ꯊꯣꯛꯇ꯭ꯔꯤꯉꯩ ꯃꯇꯝꯗꯒꯤ ꯑꯗꯨꯝ ꯑꯁꯤꯗ ꯄꯣꯠꯁꯤꯟ ꯇꯥꯔꯛꯑꯦꯕ ꯕꯕꯥ
ꯑꯗꯨꯗꯤ ꯃꯣꯏꯗꯤ ꯃꯄꯥꯟ ꯊꯣꯛꯄꯁꯨ ꯈꯔ ꯋꯥꯔꯝꯅꯤꯅꯦ
ꯍꯄꯤꯅꯗꯨ
ꯍꯥ
ꯍꯇꯅꯣ ꯌꯦꯟꯅꯅ ꯇꯂꯅ
ꯎꯝ
ꯆꯍꯤ ꯃꯉꯥ ꯀꯦꯟꯗ꯭ꯔ ꯑꯗꯨꯝ ꯂꯩꯖꯦ ꯆꯍꯤ ꯑꯍꯨꯝ
ꯎ
ꯁꯤꯅ ꯇꯏ ꯄꯉꯣ
ꯃꯔꯔꯝ ꯌꯦ ꯑꯗꯨ ꯅꯣꯏ ꯁꯥꯔ ꯃꯣꯏꯗꯗꯤ ꯑꯗꯨꯝ ꯐꯖꯅ ꯉꯪꯕ꯭ꯔꯥ
ꯑꯅꯤ ꯉꯅꯤ
ꯀꯣꯝ ꯀꯕ ꯆꯥꯔꯒ ꯂꯩꯔꯝꯒꯅꯤꯅꯦ
ꯍꯥ
ꯀꯨꯝꯀꯕꯥ ꯆꯥꯔꯥꯒ ꯂꯩꯔꯣꯡꯒꯦ
ꯅꯤꯁꯥꯃ ꯁꯥꯗꯦ
ꯑꯣ ꯑꯣ ꯅꯨꯡꯁꯤꯠ ꯁꯤꯠꯇꯅ ꯎꯅꯁꯤꯔꯃꯤ ꯍꯝ
ꯆꯕꯤꯁ ꯆ꯭ꯔꯕꯤꯁ ꯁ ꯂꯩꯒ ꯇ ꯕꯤꯁ ꯑꯣꯒꯁ
ꯇꯨꯝꯕ ꯎꯈ꯭ꯔꯥꯁꯦ ꯁꯨꯒꯌꯥꯇ ꯆꯠꯂꯤꯗꯤ ꯍꯥꯏꯔꯝꯕꯅꯦ ꯑꯗꯨꯕꯨ ꯑꯩ ꯆꯠꯂꯤꯁꯦ
ꯀꯃꯗꯤ ꯆꯠꯈ꯭ꯔꯦ ꯑꯗꯨꯣ
ꯍꯥ
ꯅꯟꯅ ꯄ ꯆꯦ
ꯃꯈꯣꯡ ꯑ ꯃꯈꯣꯡꯗꯩꯅꯣ ꯇ
ꯐ ꯆꯔꯦ
ꯊꯕꯛ ꯇꯧꯔꯅꯤ
ꯐꯣ
ꯑꯗꯨꯝ ꯔꯤꯁꯀꯤ ꯑꯣꯏ ꯁ꯭ꯀꯨꯜꯁꯤꯡꯗꯣ ꯑꯇꯣꯞꯄ ꯃꯐꯝꯗ ꯊꯤꯔꯣ ꯍꯣꯔꯦꯟ ꯁꯤꯆꯨꯋꯦꯁꯟ ꯐꯕ ꯃꯇꯝꯗ ꯑꯃꯨꯛꯀ ꯄꯥꯎ ꯐꯥꯎꯅꯛꯁꯦ ꯍꯧꯖꯤꯛꯀꯥꯟꯒꯤꯗꯤ ꯑꯩꯈꯣꯏ ꯂꯩꯦꯡꯃꯥꯏꯁꯤꯡꯗ ꯂꯣꯏ ꯇꯣꯛꯈ꯭ꯔꯦꯕ
ꯑꯗꯨꯗ ꯇꯝꯕ ꯌꯥꯗꯕꯒꯤ ꯑꯗꯨꯝ ꯏꯟꯗꯥꯏꯔꯦꯛꯂꯤ ꯍꯥꯏꯣꯅꯦꯗ
ꯍꯣꯏ ꯍꯩꯇꯕꯅꯤꯅꯀꯣ
ꯎꯝ ꯑꯗꯨꯅꯤ ꯊꯕꯛꯇꯨꯃ ꯄꯤꯈ꯭ꯔꯣ ꯑꯩꯒꯨꯝꯅ
ꯅꯪꯒꯤꯗꯤ ꯐꯪꯒꯦꯔꯥ ꯐꯪꯉꯣꯏꯔꯥ ꯈꯪꯗꯗꯨꯁꯨ
ꯆꯥꯟꯁꯁꯤꯣ ꯖꯦꯔꯣ ꯄꯣꯏꯟ ꯖꯦꯔꯣ ꯖꯤꯔꯣ ꯖꯦꯔꯣ ꯋꯥꯟ ꯄꯁ
ꯏꯕꯥꯅꯤ ꯊꯕꯛ ꯑꯃ ꯊꯤꯔꯒ ꯇꯃꯤꯟꯅꯈ꯭ꯔꯅꯤꯅ
ꯀꯤꯌꯣꯅꯤ ꯑ ꯑꯗꯨ ꯇꯧꯁꯤꯤꯅ ꯍꯥꯏꯗꯤ ꯄ꯭ꯔꯥꯏꯚꯦꯠ ꯑꯣꯏꯔꯁꯨ ꯌꯥꯏ ꯄꯥꯔꯠ ꯇꯥꯏꯝꯒꯨꯝꯀꯣ ꯄꯥꯔꯠ ꯇꯥꯏꯝ ꯑꯣꯏꯁꯨ ꯌꯥꯏ
ꯇꯁꯕ ꯆ ꯉ ꯌꯥ ꯑꯗꯨ ꯐꯤ ꯅ ꯈꯅꯤꯌꯥ ꯀꯕꯨꯣ ꯔꯦꯁꯇꯔ ꯄꯣꯁꯖꯤꯕ ꯀ ꯆ ꯏꯗꯌꯥꯁꯤ ꯏꯟꯗꯤꯔꯌꯥ ꯀꯥꯡꯁꯤ ꯃ ꯌꯥꯝ ꯑꯣꯏꯔꯕ
ꯀ ꯑꯦꯐ ꯁꯤ ꯀꯥꯏ ꯗꯣꯃꯤꯅꯣꯁ ꯃꯅ ꯇꯎꯁꯤꯅ
ꯍ ꯑꯩ ꯃꯤꯒꯤ ꯃꯤꯗꯥꯏ ꯑꯣꯏꯒꯤꯅꯤ ꯈꯟꯕꯗ ꯌꯥꯝ ꯋꯥꯏꯈꯣ ꯈꯟꯕꯗ ꯇꯧꯗ꯭ꯔꯤꯉꯩꯗ
ꯀꯔꯤꯔꯄꯁꯅꯤ ꯂꯦ ꯏ ꯎꯝ
ꯁꯣ ꯇꯧꯅꯤ ꯏꯁꯥ ꯏꯊꯟꯇ ꯄꯥꯈꯠꯂꯦꯀꯣ
ꯑꯦꯗ
ꯍꯗꯤꯔꯠꯇꯄꯥ
ꯑꯥꯎꯠ
ꯑꯥꯎꯠ ꯄꯛꯊꯥꯕꯤꯃꯤ ꯑꯩꯗꯤ ꯊꯕꯛ ꯑꯃꯗꯤ ꯇꯧꯗꯕ ꯌꯥꯔꯣꯏ ꯚꯥꯏ ꯑꯩ ꯃꯔꯨꯞ ꯍꯨꯜꯂꯤꯕꯅꯤꯅꯀꯣ
ꯑꯩ ꯇꯧꯗꯕꯨꯗꯤ ꯌꯥꯔꯣꯏ
ꯈꯔꯒꯦ
ꯕꯥꯏꯛ ꯂꯧꯕꯒꯤ
ꯌꯦꯏ ꯒꯨꯗ ꯕ꯭ꯔꯣ ꯒꯨꯗ ꯒꯨꯗ ꯌꯥꯏꯌꯦ ꯑꯗꯨꯁꯨ
ꯑꯗꯨꯒ ꯑꯩꯈꯟꯅ ꯍꯣꯇꯦꯜꯁꯤ ꯄꯤꯅꯤꯡꯉꯥꯏꯒꯤ ꯍꯡꯅꯏꯕ ꯑꯩꯍꯣ
ꯑ
ꯑꯁ ꯅꯆꯥ ꯁꯤꯤ ꯄꯤꯔ ꯀꯦꯅꯤꯌꯦꯦ
ꯎꯝ
ꯤꯟꯗꯒꯤ ꯄ ꯀꯁꯤ ꯀꯦ ꯍꯔꯦ
ꯃꯗ ꯑꯩꯗꯤ ꯇꯧꯔꯗꯤ ꯌꯥꯝ ꯑꯦꯛꯁꯄꯦꯟꯁꯤꯞ ꯑꯣꯏꯕ ꯔꯦꯁꯇꯨꯔꯦꯟꯒꯨꯝꯕ ꯍꯣꯇꯦꯜꯒꯨꯝꯕꯗ ꯇꯧꯅꯤꯡꯉꯤ ꯀꯁꯇꯃꯔꯁꯤꯡꯅ ꯇꯤꯞ ꯐꯖꯅ ꯄꯤꯕꯤꯕ ꯆꯥꯔꯖ
ꯏ ꯗꯨ ꯈꯣꯜꯂꯤ ꯗꯦꯗꯤ ꯄꯖꯒꯣ ꯀꯁꯥ ꯃꯨ ꯃꯗ
ꯅꯨꯡ ꯉꯥꯡꯕ ꯇꯥꯔꯦ ꯅꯪ ꯄꯥꯏꯕ ꯌꯥꯏ ꯑꯩꯅ ꯂꯥꯡꯉꯕ ꯃꯇꯝꯗ ꯑꯩꯅ ꯁꯤꯟꯅꯉꯤ ꯗ
ꯍꯥꯥ
ꯊ ꯇꯅꯦꯅꯦ ꯈꯣꯡꯣꯡ ꯇꯥꯗ꯭ꯔꯔꯕ꯭ꯔꯥ
ꯐꯔꯤ ꯏꯍꯕ
ꯇꯥꯕ꯭ꯔꯣ
ꯖꯤꯇꯥꯦ ꯍꯗꯣ
ꯑꯥ ꯇꯥꯗꯕ꯭ꯔꯣ
ꯇꯥꯏ ꯇꯥꯏ ꯅꯟ ꯊꯥꯗꯔꯣ
ꯑꯣꯖꯥ ꯇꯧꯕꯒꯤ ꯔꯤꯀ꯭ꯔꯨꯏꯠꯇꯣ
ꯎꯝ
ꯗ ꯆꯠꯠꯇꯤ ꯆꯠꯀꯅꯤ
ꯖꯔꯩꯗꯥ
ꯎꯝ
ꯀ꯭ꯔꯤ ꯁꯀꯨꯜꯗ
ꯑꯥ ꯅ꯭ꯌꯨ ꯃꯈꯟꯗ
ꯍ ꯦ ꯏꯟꯁꯇ꯭ꯔꯤ ꯋꯥ